ꯀꯩ ꯇꯧꯔꯤꯒꯦ
ꯑꯗꯨꯝ ꯂꯩꯌꯦ ꯑꯁ ꯇꯨꯝꯂꯒ ꯂꯩꯌꯦ
ꯑꯥꯎ
ꯅꯪꯗꯤ
ꯎꯝ ꯑꯩꯈꯣꯏꯗꯤ ꯑꯗꯨꯝ ꯂꯩꯌꯦꯗ ꯆꯥꯛ ꯆꯥꯒꯦ ꯇꯧꯕꯅꯤ
ꯑꯁ ꯊꯦꯡꯍꯦ
ꯀꯩꯒꯤ ꯊꯦꯡꯗꯦꯗ ꯉꯥꯡꯕꯅꯦ ꯀꯔꯤꯔꯣ ꯑ
ꯉꯒꯅꯤ
ꯎ
ꯀꯁ ꯃꯊꯦ ꯁꯣꯡꯝꯕꯤꯒꯦ
ꯑ ꯆꯅꯥ ꯃꯅꯦ
ꯑꯥ
ꯇꯅ ꯃꯅꯦ
ꯍꯥꯎꯅꯦ
ꯈꯪꯇꯦꯗ
ꯍꯥ ꯍꯥꯎꯋꯦ ꯍꯥꯎꯋꯦ ꯍꯥꯎꯋꯦ
ꯅꯣꯏꯗꯤ ꯆꯥꯈ꯭ꯔꯕ꯭ꯔꯣ
ꯆꯥꯔꯦ
ꯀꯔꯤ ꯃꯊꯦꯜ ꯆꯥꯕ꯭ꯔꯣ
ꯎꯝ ꯉꯔꯥꯡꯀꯣ ꯇꯥꯕ꯭ꯔꯣ
ꯑꯥꯎ
ꯉꯔꯥꯡꯀꯣ
ꯎꯝ
ꯑꯩꯈꯣꯏ ꯕꯕꯥ ꯂꯧ ꯆꯠꯈꯤꯕ ꯏꯁꯤꯡ ꯌꯦꯡꯕ ꯆꯠꯈꯤꯕꯅꯦꯕ ꯑꯗꯣ ꯂꯧꯗꯒꯤ ꯉꯥꯄ꯭ꯔꯨꯝꯅꯦ ꯍꯪꯉꯣꯏ ꯑꯆꯧꯕꯗꯣ
ꯑꯥ
ꯑꯗꯨꯅꯦ ꯉꯥ ꯈꯔꯅꯦ ꯐꯥꯔꯛꯄ ꯭ꯉꯔꯥꯡ ꯉꯔꯥꯡ ꯆꯥꯗꯕꯤꯗ ꯉꯁꯤ ꯆꯥꯕ ꯑꯌꯨꯛꯇ
ꯑꯦ ꯅꯣꯏꯗꯤ ꯂꯥꯎꯗ ꯂꯧꯗꯥ ꯉꯥꯄ꯭ꯔꯨꯝ ꯈꯣꯏꯁꯨ ꯊꯝꯕ꯭ꯔꯣ
ꯍꯣꯏ
ꯑꯁ ꯑꯩꯈꯣꯏꯔꯣꯝꯗꯗꯤ ꯌꯥꯝ ꯂꯩꯅꯤ ꯉꯛꯄ꯭ꯔꯨꯝ
ꯑꯩꯗꯤ ꯉꯁꯤ ꯈꯛꯇ ꯈꯪꯕꯅꯦ ꯑꯗꯨꯗꯨ
ꯅꯪ ꯆꯥꯗ꯭ꯔꯣ
ꯆꯥꯗꯦ
ꯀꯩꯒꯤ
ꯑꯗꯨꯝ ꯀꯤꯔꯒ
ꯂꯩꯁꯥꯕꯤ ꯁꯤꯟꯇ ꯍꯥꯎꯔꯦꯅꯦꯉꯣ
ꯀꯤꯒꯟꯕꯁꯤꯗꯤ ꯀꯤꯒ ꯀꯤꯒꯟꯕꯁꯤꯗꯤ
ꯢꯁ ꯅꯠꯇꯦꯗ
ꯃꯥꯅꯦꯗ
ꯅꯠꯇꯦꯗ ꯅꯣꯏꯗꯤ ꯉꯁꯤ ꯀꯔꯤ ꯇꯧꯒꯦꯔꯣ
ꯑꯗꯨꯝ ꯍꯤꯕꯒ ꯇꯥꯔꯦ
ꯎꯝ ꯀꯩꯗꯧꯔꯅꯤ
ꯑꯩꯔ
ꯎꯝ
ꯍꯨꯏꯗꯤꯁꯨ ꯑꯗꯨꯝ ꯂꯩꯔꯝꯃꯤꯅꯤꯗ
ꯎ ꯅꯨꯡꯉꯥꯏꯔꯦꯅꯦ ꯑꯗꯨꯗꯤ ꯅꯪꯁꯨ
ꯈꯪꯗꯦ ꯅꯨꯡꯉꯥꯏꯕ꯭ꯔꯥ ꯅꯨꯡꯉꯥꯏꯇꯕ꯭ꯔꯣ
ꯉꯔꯥꯡ ꯉꯁꯤ ꯑꯌꯨꯛ ꯄꯨꯡ ꯑꯃ ꯃꯈꯥꯏ ꯕꯣꯜ ꯂꯩꯕꯗꯣ
ꯎꯝꯍꯨꯝ
ꯅꯪ ꯕꯣꯜ ꯌꯦꯡꯗꯦꯀꯣ
ꯍꯣꯏ
ꯑꯩꯁꯦ ꯕꯣꯜ ꯌꯦꯡꯅꯤ ꯉꯥꯏ ꯇꯧꯔꯅꯤ ꯉꯔꯥꯡꯁꯨ ꯑꯃꯨꯛ ꯗ꯭ꯌꯨꯇꯤ ꯇꯥꯕꯀꯣ ꯅꯍꯥꯟ ꯑꯍꯥꯟꯕ ꯅꯨꯃꯤꯠꯇ ꯏꯕꯥꯅꯤ ꯁꯥꯟꯅꯈꯤꯕꯗ ꯑꯗꯨꯃꯥꯏꯅ ꯂꯦꯞꯇꯣ
ꯎꯝ ꯎꯝ ꯎꯝ
ꯉ ꯉꯔꯥꯡ ꯑꯃꯨꯛ ꯇꯥꯕ
ꯑꯣ
ꯑꯁ ꯄꯨꯡ ꯕꯥꯔꯣ ꯃꯈꯥꯏ ꯍꯦꯜꯂꯦ ꯑꯁ ꯇꯅꯤꯡ ꯇꯨꯝꯅꯤꯡꯗꯅ ꯑꯁ ꯑꯩ ꯐꯃꯨꯡꯗ ꯉꯥꯏꯍꯥꯛꯇꯪ ꯄꯣꯊꯥꯔꯨꯔꯦ
ꯎꯝ
ꯑꯩꯈꯣꯏ ꯃꯤ ꯃꯤ ꯇꯔꯨꯛꯅꯦꯕ ꯃꯤ ꯇꯔꯨꯛꯇꯨ ꯃꯤ ꯑꯍꯨꯝ ꯑꯍꯨꯝ ꯀꯩꯅꯣ ꯆꯦꯟꯖ ꯇꯧꯕꯅꯦꯕ ꯑꯥꯏꯖꯁ ꯕꯣꯔ ꯌꯦꯡꯒꯦ ꯕꯣꯔꯜ ꯌꯦꯡꯒꯦ ꯈꯜꯂꯒ ꯑꯗꯨꯝ ꯂꯩꯕ ꯑꯁꯤꯍꯇꯪꯗꯤ ꯈꯔꯗꯤ ꯄꯨꯡꯈꯥꯏꯃꯨꯗꯤ ꯋꯥꯠꯂꯤꯌꯦ ꯃꯤꯅꯤꯠ ꯃꯤꯅꯤꯠ ꯀꯨꯟꯒꯨꯝꯕꯗ ꯇꯨꯝꯒꯦ ꯍꯥꯏꯔꯒ ꯑꯁ ꯑꯗꯨꯝ ꯇꯨꯝꯊꯣꯛꯈꯔꯕ ꯋꯥꯅꯤꯗ
ꯍꯦ ꯍꯦ ꯍꯦ
ꯏꯃꯥꯟꯅꯕ ꯑꯩꯈꯣꯏꯁꯨ ꯍꯧꯗꯣꯛꯄꯤꯗꯦ
ꯑꯣ ꯑꯗꯨꯒ ꯅꯪ ꯌꯦꯡꯗ꯭ꯔꯦ
ꯌꯦꯡꯗ꯭ꯔꯦ
ꯑꫭ
ꯑꯃꯨꯛ ꯉꯁꯤ ꯌꯨꯇꯨꯞꯇ ꯍꯥꯏꯂꯥꯏ ꯌꯦꯡꯉꯒ ꯂꯩꯔꯦ
ꯑꯗꯨ ꯑꯣꯏꯔꯁꯨ ꯅꯪꯗꯤ ꯐ꯭ꯔꯥꯟꯁ ꯁꯄꯣꯔꯠ ꯇꯧꯕ꯭ꯔꯥ ꯅꯠꯇ꯭ꯔꯗꯤ
ꯐ꯭ꯔꯥꯟꯁ
ꯑꯣ ꯑꯣ
ꯉꯝꯃꯦ
ꯑꯗꯨꯗꯤ ꯌꯥꯏꯅꯦ
ꯎꯝ ꯌꯥꯕꯅꯦ ꯑꯗꯨꯝ ꯌꯥꯕꯅꯦ
ꯏꯍꯥ ꯍ
ꯑꯁ ꯅꯣꯡ ꯆꯨꯗ꯭ꯔꯣ
ꯆꯨꯗꯦ
ꯅꯪꯒ ꯋꯥꯔꯤ ꯁꯥꯅꯔꯗꯤ ꯅꯣꯡ ꯑꯗꯨꯝ ꯆꯨꯋꯦꯅꯦ
ꯑꯦ ꯅꯪꯁꯨ ꯈꯪꯕꯤꯕ ꯀꯔꯤ ꯍꯥꯏꯁꯔꯥ ꯅꯪꯁꯨ ꯈꯪꯕꯤꯕ ꯃꯥꯟꯂꯤ
ꯈꯪꯉꯤꯅꯤꯅꯦ ꯑꯩꯁꯨ ꯈꯜꯂꯤꯅꯦ ꯑꯁ ꯀꯩꯗꯧꯖꯥꯔ ꯏꯕꯥꯅꯤ ꯃꯥꯁꯨ ꯃꯥꯕꯨ ꯐꯣꯟ ꯑꯗꯨꯝ ꯇꯧꯗꯤ ꯅꯣꯡ ꯑꯗꯨꯝ ꯆꯨꯋꯦ ꯂꯥꯏꯅ ꯌꯥꯏ ꯂꯥꯏꯅ ꯌꯥꯏ ꯅꯠꯇ꯭ꯔ ꯖꯔ ꯈꯜꯂꯤꯝ
ꯆꯠꯐꯝꯁꯨ ꯂꯩꯇꯦ
ꯍꯨꯎꯝ
ꯀꯩꯗꯧꯔꯅꯤ ꯑꯗꯨꯝ ꯌꯨꯝꯗ ꯄꯣꯊꯥ ꯂꯩꯇꯥꯥꯔꯅꯦ
ꯎꯝ ꯑ ꯅꯪꯗꯤ ꯅꯃꯥꯟꯅꯕꯤꯁ ꯆꯤꯡꯕꯨ ꯀꯣꯏꯕ ꯆꯠꯇꯦ
ꯑꯩ ꯀꯗꯥꯏ ꯅꯣꯡ ꯆꯨꯕꯗꯨꯗ ꯏꯃꯥꯟꯅꯕꯤꯁꯤꯡ ꯀꯥꯏꯗ ꯆꯠꯇꯣꯏꯔꯣ꯫
ꯎꯝ ꯑꯗꯨꯝ ꯆꯠꯄ ꯌꯥꯏꯅꯦ ꯁꯦꯠꯇꯤꯡ ꯂꯧꯔꯒ
ꯍꯁ ꯅꯣꯡꯃꯅꯗꯤ ꯀꯣꯏꯕ ꯆꯠꯂꯦ ꯑꯗꯨ ꯁꯔꯨꯛꯇꯤ ꯅꯨꯡꯉꯥꯏꯅ ꯇꯨꯝꯊꯣꯛꯀꯦ
ꯎꯝ
ꯅꯣꯡ ꯆꯨꯔꯗꯤ ꯃꯄꯥꯟꯊꯣꯛꯅꯤꯡꯉꯥꯏ ꯇꯜꯂ‌ꯦ
ꯎꯝ
ꯀꯌꯥꯔꯦ ꯅꯪꯁꯨ ꯅꯣꯡꯖꯨꯗꯤ ꯃꯄꯥꯟ ꯆꯠꯄ꯭ꯔꯣ ꯅꯪꯁꯨ ꯀꯣꯏꯕ ꯆꯠꯄ꯭ꯔꯣ꯫
ꯅꯠꯇꯦ
ꯑꯗꯨꯅꯤ ꯑꯗꯨꯅꯤ ꯅꯪ ꯀꯅꯥ꯫ ꯆꯠꯇꫭꯏꯔꯥ ꯊꯕꯛꯃ ꯊꯕꯛ ꯊꯕꯛ ꯑꯣꯏꯗꯤ ꯆꯠꯄ ꯌꯥꯏꯕ
ꯎꯝ ꯎꯝ
ꯊꯕꯛꯁꯨ ꯂꯩꯇ꯭ꯔꯒ ꯑꯗꯨ ꯅꯣꯡ ꯆꯨꯔꯒ ꯃꯤ ꯅꯣꯡ ꯆꯨꯔꯗꯤ ꯃꯤ ꯑꯇꯣꯞꯄ ꯌꯨꯝ ꯆꯪꯅꯤꯡꯉꯥꯏ ꯇꯜꯂꯦꯕ꯫ ꯃꯣꯠꯄꯗꯣ ꯑꯗꯨꯅꯦ
ꯃꯤꯅ ꯂꯥꯛꯄꯁꯨ ꯇꯥꯟꯗꯣꯏꯅꯤꯀꯣ
ꯎꯝ ꯅꯪ ꯂꯥꯛꯑꯁꯨ ꯑꯩ ꯌꯥꯔꯔꯣꯏ ꯅꯣꯡ ꯆꯨꯔꯗꯤ꯫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
ꯋꯥꯏ ꯋꯥꯏ ꯇꯩꯅꯕ ꯃꯤ ꯂꯩꯇꯦ ꯑꯩꯈꯣꯏ
ꯅꯪꯅ ꯇꯩꯔꯁꯨ ꯌꯥꯏꯅꯦ ꯀꯔꯤꯔꯣ
ꯑꯁ ꯇꯩꯃꯟꯗꯅ ꯇꯩꯃꯟꯗꯅ ꯄꯦꯜꯂꯦ
ꯑꯣ ꯑꯣ ꯑꯦꯁ ꯅꯪꯁꯨ ꯇꯩꯕ꯭ꯔꯣ
ꯏꯁ ꯇꯩꯗ꯭ꯔꯗꯤ ꯀꯩꯅꯣ ꯍꯧꯖꯤꯛ ꯑꯅꯦ ꯏꯄꯥꯅꯦ ꯏꯃꯥꯅꯦ ꯑꯩꯈꯣꯏ ꯑꯍꯨꯝ ꯑꯍꯨꯝꯈꯛꯇꯅꯦ
ꯎꯝ
ꯋꯥꯏꯄꯔ ꯄꯔ ꯑꯩꯁ
ꯌꯦꯡꯅꯤꯡꯉꯦꯗ
ꯏꯁ ꯌꯦꯡꯅꯤꯡꯉꯦꯗ ꯑꯩ ꯋꯥꯏ ꯇꯩꯕꯨ ꯌꯦꯡꯕ ꯐꯪꯗ꯭ꯔꯤꯕ ꯅꯨꯄꯥꯁꯤꯡꯕꯨ
ꯑꯥ ꯐꯪꯗ꯭ꯔꯦ ꯀꯔꯤ ꯏ ꯑꯁꯦꯡꯕꯅꯤ ꯀꯩꯅꯣ꯫
ꯈꯪꯗꯔꯦ ꯕꯤꯗꯑꯣ ꯅꯝꯔꯒ ꯊꯥꯔꯒꯦ ꯑꯗꯨꯝ꯫
ꯉꯥꯏꯔꯒ ꯂꯩꯌꯦ꯫ ꯍꯣꯏ ꯎꯄꯥꯏ ꯂꯩꯇꯦ꯫
ꯑ ꯅꯪ ꯅꯣꯏ ꯍꯧꯖꯤꯛ ꯆꯆꯥꯕ ꯆꯠꯂꯤꯔꯣ
ꯆꯠꯀꯦ ꯇꯧꯕꯅꯤ꯫
ꯆꯠꯒꯦ ꯇꯧꯕ ꯑꯩꯛ ꯑꯩ ꯑꯃꯨꯛ ꯇꯧꯔꯛꯄ
ꯍꯣꯏ
ꯑꯩꯅ ꯆꯥꯍꯟꯗꯕ ꯆꯞ ꯃꯥꯟꯅꯔꯦꯅꯦ ꯑꯗꯨꯗꯤ
ꯅꯠꯇꯦꯗ
ꯉꯥꯏꯕ ꯀꯜꯂ ꯃꯇꯝ ꯇꯥꯔꯅꯤ
ꯎ
ꯑꯦ ꯋꯥꯠꯂꯤꯍꯩ ꯀꯔꯤꯅ ꯇꯥꯗꯧꯔꯤ ꯍꯥꯏ
ꯀꯩꯗꯦꯗ꯫
ꯅꯪ ꯆꯥꯛ ꯂꯥꯝ ꯂꯝꯒꯅꯤ ꯍꯥꯏꯕꯅꯤꯗ꯫
ꯅꯠꯇꯦ ꯑꯗꯨꯝ ꯌꯥꯌꯦꯅ꯫
ꯅꯪ ꯄꯨꯛꯇ ꯆꯥꯛ ꯂꯥꯝꯕꯒꯤ꯫
ꯑꯗꯨꯃꯥꯏꯅ ꯇꯧꯗꯦ꯫
ꯂꯣꯛ ꯏꯁꯤꯡ ꯆ‌ꯦꯟꯕꯒꯤ ꯃꯈꫭꯜ
ꯎꯕꯅꯤ ꯎꯕꯅꯤ꯫
ꯅꯪꯁꯨ ꯆꯥ ꯌꯥꯝ ꯆꯥꯕ ꯃꯤꯔꯣ
ꯆꯥꯗ꯭ꯔꯗꯤ꯫
ꯑꯁ꯫
ꯆꯥꯕꯒꯤ ꯍꯤꯡꯕꯅꯤ ꯀꯩꯅꯣ꯫
ꯑꯗꯨꯕꯨꯁꯨ ꯈꯔ ꯂꯩꯗꯅ ꯈꯔ ꯂꯥꯎꯕ꯭ꯔ ꯈꯔ ꯂꯩꯗꯅ꯫ ꯃꯤ ꯌꯥꯝ ꯈꯔ ꯆꯥꯒꯟꯕ ꯂꯩꯗꯅ
ꯎꯝ꯫
ꯃꯤ ꯈꯔꯅ ꯆꯥꯕ ꯍꯩꯇꯕ
ꯑꯗꯨ ꯑꯣꯏꯁꯨ ꯆꯥꯛꯗꯤ ꯆꯥꯛꯗꯤ ꯅꯠꯇꯦꯕ ꯑꯆꯥꯄꯣꯠꯇ ꯍꯦꯟꯕ ꯍꯦꯍꯦ
ꯑꯦꯁ ꯅꯪꯁꯨ ꯑꯆꯥꯄꫭꯠ ꯆꯥꯒꯥꯟꯕ꯭ꯔꯣ
ꯅꯠꯇ꯭ꯔꯗꯤ ꯑꯩꯁ ꯅꯨꯄꯤꯁꯤꯡꯗꯤ ꯌꯥꯝ ꯆꯥꯕꯅꯤ ꯀꯩꯅꯣ꯫
ꯑꯪ ꯌꯥꯏ ꯌꯥꯏ ꯆꯥꯔꫭ ꯆꯥꯔꫭ ꯆꯥꯛ ꯆꯥꯗ ꯕꯤꯗ ꯑꯆꯥꯄꯣꯠ ꯑꯆꯥꯄꯣꯠ ꯉꯥꯛꯇ ꯆꯥꯔꯂꯩꯌꯨꯀꯣ꯫
ꯎꯝ꯫
ꯄꯨ ꯄꯨꯛꯇꯨ ꯌꯥꯔꯣꯢꯀꯣ
ꯑ ꯍꯍ
ꯄꯨꯛ ꯅꯥꯒꯟꯕꯅꯦ ꯑꯌꯥꯝꯕ ꯑꯗꯨꯃꯥꯏꯅ ꯑꯆꯥꯄꯣꯠ ꯑꯣꯏꯅ ꯆꯥꯒꯟꯕꯗꯣ
ꯑꯥ
ꯆꯨꯨꯝꯕꯔ ꯅꯡꯁꯨ ꯅꯥꯔꯝꯅꯤ ꯃꯔꯛ ꯃꯔꯛꯇ ꯃꯔꯥꯏ ꯇꯧꯔ ꯃꯔꯥꯏ ꯇꯧꯔ ꯇꯧꯔ
ꯆꯥꯁꯨ ꯐꯖꯅ ꯆꯥꯔꯣ ꯆꯥ ꯑꯣꯏꯒꯦꯔꯥ ꯆꯥꯛ ꯌꯥꯝ ꯆꯥꯗꯕꯤꯗ ꯇꯞ ꯇꯞꯅ ꯍꯧꯗꯣꯡꯒꯨꯝꯅ ꯇꯞ ꯇꯞꯅ ꯆꯥꯔꯒ ꯂꯩꯕ ꯑꯣ ꯑꯗꯨ ꯑꯣꯏꯒꯅꯨ
ꯑꯦꯁ ꯑꯗꯨꯃꯥꯏꯅꯗꯤ ꯇꯧꯗꯦ
ꯑ ꯑꯗꯨꯃꯥꯏꯅ ꯇꯧꯗ꯭ꯔꯗꯤ ꯐꯩꯌꯦ ꯈꯤꯇꯪ ꯈꯤꯇꯪ ꯇꯞ ꯇꯞꯅ ꯆꯥꯔꯝꯒꯗ꯭ꯔꯥ ꯈꯟꯕ ꯄꯥꯈꯠꯂꯦꯕ ꯑꯩꯁꯨ
ꯎ
ꯆꯥꯛ ꯆꯥꯔꯀꯥꯟꯗ ꯂꯥꯟ ꯀꯥꯟ ꯇꯧꯔꯛꯑꯗꯤ ꯂꯥꯟ ꯃꯔꯛꯇ ꯑꯗꯨꯝ ꯁꯤꯕ ꯇꯥꯕ
ꯑꯁ ꯑꯩꯈꯣꯏꯗꯤ ꯆꯥꯏ ꯑꯗꯨꯝ ꯊꯨꯅ ꯆꯥꯕꯅꯤꯅꯀꯣ ꯅꯨꯄꯥꯁꯤꯡꯗꯤ ꯌꯥꯝꯉꯟꯅ ꯆꯥꯛ ꯌꯥꯝ ꯊꯨꯝ ꯆꯥꯕꯅꯦ ꯋꯥꯔꯤꯁꯨ ꯊꯥꯏꯅꯒꯤ ꯋꯥꯔꯤꯁꯨ ꯂꯩꯕꯅꯦ ꯅꯨꯄꯥꯁꯤꯡꯗꯤ ꯊꯨꯅ ꯆꯥꯛ ꯆꯥꯒꯗꯕꯅꯦ ꯂꯥꯟꯍꯦ ꯂꯥꯛꯑꯗꯤ ꯊꯟꯗ꯭ꯔꯗꯤ ꯂꯥ ꯃꯔꯛꯇ ꯁꯤꯅꯤ ꯍꯥꯏꯕ ꯋꯥꯔꯤ ꯂꯩꯗꯅ
ꯑꯣ ꯑꯗꯨꯃꯥꯏꯅ ꯎꯏꯕꯔ ꯑꯩꯈꯣꯏꯘꯤ ꯈꯪꯗꯦ
ꯑ ꯅꯣꯏ ꯏꯃꯥ ꯏꯄꯥꯗ ꯍꯪꯉꯣ ꯂꯤꯔꯒꯅꯤ ꯂꯣꯏꯈꯪꯕꯅꯦ
ꯃꯈꯣꯏꯁꯨ ꯑꯗꯨꯈꯣꯏꯗꯤ ꯈꯪꯉꯔꯣꯏꯗ
ꯈꯪꯒꯅꯤ ꯈꯪꯒꯅꯤ ꯅꯨꯄꯥ ꯑꯩ ꯈꯪꯗ꯭ꯔꯗꯤ ꯃꯣꯏ ꯑꯍꯜ ꯂꯃꯟꯁꯤꯡꯅ ꯍꯥꯏꯔꯛꯇꯕꯒꯤ ꯑꯣꯏꯔꯝꯃꯅꯤ
ꯑꯩ ꯅꯉꯣꯟꯗ ꯍꯥꯏꯔꯤꯁꯤꯗꯤ ꯅꯪꯅ ꯑꯗꯨꯝ ꯉꯍ ꯋꯥꯔꯤꯁꯤ ꯂꯤꯕ ꯍꯧꯔꯣ
ꯎꯝ
ꯅꯨꯄꯤꯁꯤꯡꯗꯤ ꯆꯛꯆꯥꯗꯤ ꯀꯔꯤ ꯍꯥꯏꯔꯨꯅꯨ ꯍꯅꯨꯕꯤꯁꯤꯡ ꯐꯥꯏꯅꯥꯟꯁꯤꯌꯦꯜ ꯀꯥꯟꯗ ꯀꯩꯅꯣ ꯑꯃ ꯄꯨꯜꯂꯤꯗꯅ ꯑꯗꯨ ꯅꯪꯁꯨ ꯄꯨꯂꯥꯅꯤ ꯁꯣꯏꯔꯣꯏ
ꯑꯁ ꯍꯅꯨꯕꯤ ꯃꯥꯏꯊꯣꯡ ꯌꯦꯡꯅꯤꯡꯉꯦ ꯅꯪ ꯁꯛꯇꯝꯗꯣ
ꯑꯆꯥ ꯌꯥꯔꯦ ꯑꯩꯗꯤ ꯄꯥꯛ ꯍꯅꯨꯕꯤ ꯑꯣꯏꯔꯔꯣꯏ ꯍꯣꯏ
ꯅꯪꯁꯤꯕꯅꯦ ꯍꯅꯨꯕꯤ ꯑꯣꯏꯔꯁꯨ ꯃꯁꯛ ꯐꯖꯔꯕꯅꯤ ꯅꯪꯗꯤ ꯈꯪꯉꯤ
ꯑꯩꯗꯤ ꯍꯅꯨꯕꯤ ꯆꯍꯤ ꯌꯥꯝ꯭ꯔꯁꯨ ꯑꯗꯨꯝ ꯀꯔꯤ ꯍꯥꯏꯁꯔ ꯑꯉꯥꯡ ꯑꯣꯏꯔꯒ ꯂꯩꯒꯅꯤ ꯂꯣꯏꯕ꯭ꯔꯕꯩ ꯑꯩꯈꯁꯦ
ꯅꯪꯗꯤ ꯑꯗꯨꯝ ꯈꯜꯂꯒ ꯂꯩꯗꯣ ꯐꯩꯅꯦ
ꯍꯣꯏ
ꯑꯦꯁ ꯊꯨꯅ ꯀꯦ ꯀꯦꯒꯟꯕꯤꯁꯤꯡꯗꯣ
ꯑ
ꯍꯅꯨꯕꯤ ꯑꯣꯏꯔꯀꯥꯟꯗ ꯐꯖꯗꯕꯅꯤꯀꯣ
ꯑꯣ
ꯀꯦꯔꯁꯨ ꯀꯩ ꯍꯥꯏꯅꯤ ꯈꯤꯇꯪ ꯈꯤꯇꯪ ꯀꯦꯔꯣ ꯌꯥꯝ ꯀꯦꯕꯁꯤꯡꯗꯣ ꯆꯍꯤ ꯅꯤꯐꯨ ꯌꯥꯡꯈꯩ ꯌꯧꯔꯗꯤ ꯏꯁ ꯃꯃꯥꯏꯗꯣ ꯌꯦꯡ ꯌꯥꯔꯔꯣꯏ
ꯑꯩꯁ ꯅꯪꯗꯤ ꯑꯗꯨꯈꯨꯏ ꯄꯥꯝꯕ꯭ꯔꯣ
ꯑꯁꯦꯡꯕꯅꯦ ꯇꯜꯂꯦꯍꯦ ꯍꯥꯏꯗꯤ ꯁꯤꯝꯄꯜ ꯄꯥꯝꯃꯦ ꯑꯩ ꯑꯩꯗꯤ ꯁꯤꯝꯄꯜ
ꯀꯅꯥꯅ ꯈꯪ ꯊꯥꯖꯗꯦꯀꯣ